ꯍꯜꯂꯣ
ꯇꯥꯔꯕ
ꯇꯥꯏꯇꯔ
ꯈꯔ ꯀꯟꯅ ꯉꯥꯡꯒꯦꯔꯥ ꯅꯪꯒꯤꯗꯣ ꯈꯔ ꯀꯟꯅ ꯉꯥꯟꯒꯦꯔꯥ
ꯌꯥꯏ ꯌꯥꯏ ꯀꯩꯁꯨ ꯀꯥꯏꯗ
ꯑꯩꯅ ꯇꯥꯎꯕ ꯌꯥꯗꯕꯁꯤ ꯀꯩꯒꯤꯅꯣ
ꯅꯪ ꯔꯤꯐ꯭ꯔꯦꯁ ꯇꯧꯀꯣ
ꯇꯥꯎꯈ꯭ꯔꯕꯅꯤ ꯂꯣꯏꯅꯃꯛ
ꯎꯝ ꯑꯗ ꯑꯃꯨ ꯉꯥ ꯂꯩꯒ ꯂꯩꯒ ꯑꯃ ꯑꯃꯨꯛ
ꯍꯣꯏ ꯍꯣꯏ ꯍꯣꯏ
ꯀꯔꯅꯣ
ꯑꯗꯨꯝ ꯐꯝꯃꯤꯌꯦ ꯅꯪꯒꯤ ꯆꯥꯛ ꯆꯥꯔꯕꯣ
ꯆꯥꯔꯦ ꯅꯪꯗꯤ ꯆꯥꯔꯕꯣ
ꯍꯣꯏ ꯑꯩꯁꯨ ꯆꯥꯔꯦ
ꯃꯤꯊꯦꯜ ꯆꯒꯦ
ꯑꯩ ꯉꯁꯤꯗꯤ ꯌꯦꯟ ꯁꯥ ꯆꯥꯏꯌꯦꯦ ꯅꯪꯒꯤ
ꯑꯅꯌꯦ
ꯑꯣ ꯅꯪꯗꯤ ꯀꯩ ꯇꯧꯔ ꯂꯩꯒꯦ
ꯑꯦꯁ ꯕꯣ ꯌꯦꯡꯅꯤꯉꯥꯏ ꯕꯣ ꯉꯥꯏ ꯂꯩꯔꯦ
ꯑꯩꯁꯨꯥ ꯑꯗꯨꯝ ꯐꯝꯃꯒ ꯂꯩ ꯅ ꯀꯩꯁꯨ ꯇꯧ ꯑꯩ ꯉꯁꯤꯒꯤꯗꯤ ꯁꯤꯁꯦ ꯇꯧꯕ ꯂꯣꯏꯔꯒ ꯇꯧꯔꯨꯔꯣꯏ ꯑꯩ ꯋꯥꯔꯦ
ꯍꯥ
ꯃꯉꯥ ꯃꯉꯥ ꯁꯨꯅꯤꯉꯥꯏ ꯌꯥꯝ ꯋꯥꯅ ꯉꯥꯏꯕꯅꯦ ꯑꯗꯨ ꯅꯪ ꯌꯥꯎꯔꯒ ꯃꯉꯥ ꯁꯨꯒꯗꯕ ꯃꯥꯜꯂꯦ ꯑꯩꯗꯤꯁꯤꯅ ꯑꯍꯥꯟꯕꯅꯦꯕꯀꯣ
ꯂꯣꯏꯔꯕꯣ
ꯍꯣꯏ ꯁꯤꯅ ꯃꯉꯥ ꯁꯨꯔ ꯁꯨꯔꯅꯤ
ꯀꯨꯟꯊ꯭ꯔꯥ ꯌꯥꯎꯗ꯭ꯔꯤ
ꯑꯁ ꯀꯨꯟ ꯊꯥꯗꯤ ꯉꯝꯃꯔꯣꯏꯍꯦ ꯉꯁꯤꯗꯤ ꯑꯩ
ꯉꯁꯤ ꯉꯝꯗ꯭ꯔꯁꯨ ꯍꯌꯦꯡ ꯇꯧ ꯌꯥꯏꯅꯦ
ꯍꯣꯏ ꯍꯌꯦꯡ ꯑꯃꯨꯛ ꯇꯧꯁꯦ ꯉꯁꯤꯗꯤ ꯌꯥꯝ ꯋꯥꯔꯦ ꯑꯩ ꯑꯩꯗꯣ ꯑꯩꯅ ꯇꯧꯕ ꯌꯥꯗꯕꯒꯤ ꯌꯥꯝꯅ ꯐꯩ ꯐꯔꯛ ꯇꯥꯔꯛꯄ
ꯀꯟꯅ ꯇꯧꯕ ꯌꯥꯔꯦ ꯔꯤꯐ꯭ꯔꯦꯁ ꯇꯧꯔꯒ ꯇꯧ
ꯍꯣꯏ ꯑꯗꯨꯒ ꯑꯅꯤ ꯑꯍꯨꯝꯗꯗꯤ ꯇꯧꯋꯦꯕꯀꯣ ꯑꯗꯨ ꯃꯣꯏꯗꯨ ꯌꯥꯝꯅ ꯂꯥꯏꯛ ꯉꯥꯡꯒꯅꯨ ꯍꯥꯏꯩꯔꯁꯨ ꯑꯗꯨꯝ ꯉꯥꯡꯕꯀꯣ ꯑꯇꯣꯞꯄ ꯂꯣꯟꯒꯨꯝꯕ ꯈꯣꯠꯄ ꯑꯗꯨꯒ ꯈꯔꯗꯤ ꯅꯨꯡꯉꯥꯏꯇꯕꯀꯣ ꯂꯥꯏ ꯑꯗꯨꯒꯤ
ꯑꯣ
ꯀꯩ ꯇꯔ ꯂꯩꯒꯦ ꯉꯁꯤꯗꯤ
ꯉꯁꯤꯁꯦ ꯂꯧ ꯆꯜꯂꯦ ꯂꯧ ꯆꯜꯂꯒ ꯉꯁꯤꯅ ꯂꯧ ꯂꯣꯏꯕꯤꯈ꯭ꯔꯦ
ꯅꯣꯡ ꯆꯨꯕ꯭ꯔꯥ ꯑꯗꯨꯗꯗꯤ
ꯑꯁ ꯉꯁꯥ ꯅꯣꯡ ꯐꯖꯅ ꯆꯨꯋꯦ
ꯑꯣ ꯀꯟꯅ ꯆꯨꯔꯕ꯭ꯔꯣ
ꯑꯣ ꯀꯥꯗ ꯆꯣꯡ ꯃꯣꯏ
ꯑꯣ ꯇꯜꯂꯦ ꯑꯗꯨꯗꯤ ꯀꯣ ꯌꯥꯝꯅꯅꯦ
ꯑꯁ ꯅ ꯁꯨꯅ ꯄꯥꯗꯤ
ꯑꯣ ꯅꯨꯡꯉꯥꯏꯔꯗꯤ ꯑꯗꯨꯁꯨ ꯀꯥꯏꯗꯦꯅ ꯑꯗꯨꯅꯤ
ꯅꯣꯡ ꯆꯨꯨꯔꯗꯤ ꯐꯃꯨꯡꯗ ꯇꯥꯔꯗꯤ ꯂꯩꯕꯤꯗꯔꯁ ꯐꯃꯨꯡꯗ ꯕ꯭ꯂꯦꯡꯀꯦꯠ ꯎꯞꯂꯒ ꯋꯥꯔꯤ ꯊꯥꯕꯗ
ꯄꯩꯁꯥ ꯇꯥꯟꯖꯒꯦꯒꯣ
ꯑꯤꯁ ꯈꯪꯗꯦ ꯑꯗꯨꯕꯨꯗꯤ ꯅꯪꯗꯤ ꯀꯥꯏ ꯆꯠꯀꯦ ꯉꯁꯤ
ꯑꯩꯗꯤꯡꯁꯤꯗꯤ ꯍꯌꯦꯡ ꯑꯩꯁꯦ ꯂꯥꯏꯔꯤꯛ ꯏꯗꯣꯏꯅꯦꯕ ꯑꯗꯨꯒꯤ ꯅꯨꯡꯁꯤꯁꯦ ꯑꯗꯨꯝ ꯇꯨꯔꯃꯒ ꯂꯩ ꯔꯨꯝꯗ
ꯐꯩ ꯐꯩ ꯅꯪ ꯈꯨꯟꯗ ꯂꯩꯕ꯭ꯔꯣ
ꯂꯩꯇꯦ ꯑꯩ ꯈꯨꯟꯗ ꯂꯩ
ꯃꯄꯥꯟ ꯂꯝꯗ
ꯍꯣꯏ ꯃꯄꯥꯟꯗꯁꯨ ꯅꯠꯇꯦꯗ ꯑꯗꯨꯝ ꯁꯤꯗ
ꯍꯣꯏ ꯏꯁꯥ ꯏꯁꯥꯅ ꯒ꯭ꯌꯥꯟ ꯇꯥꯅꯔꯗꯤ ꯈꯪꯉꯦ
ꯁꯥꯟꯅꯔꯗꯤ ꯌꯥꯔꯦ ꯂꯥꯛꯀꯣ ꯁꯤꯗ ꯑꯗꯨꯝ ꯂꯩꯑꯦ
ꯐꯔꯦ ꯐꯔꯦ ꯑꯁꯤꯗ ꯑꯗꯨꯝ ꯉꯥꯏꯅꯤꯗꯣ
ꯑꯗꯨꯗꯤ ꯃꯇꯝꯗꯨ ꯏꯁꯥ ꯏꯁꯥꯅ ꯐꯥꯞ ꯇꯥꯅꯔꯅꯤ ꯍꯥꯏꯗꯤ ꯌꯥꯔꯤꯦꯅꯀꯣ ꯍꯥꯏꯗꯤ ꯃꯇꯝꯗꯣ ꯄꯥꯝꯃꯨꯑꯦꯕꯀꯣ ꯈꯔꯗꯤ ꯑꯗꯨꯝ ꯉꯥꯡꯊꯣꯛꯑꯦꯕ
ꯎꯝ ꯅꯪ ꯅꯪ ꯀꯥꯏ ꯆꯠꯂꯤꯕ꯭ꯔꯣꯁꯦ
ꯑꯩ ꯍꯧꯖꯤꯛꯇꯤ ꯑꯩꯒꯤ ꯔꯨꯝꯗ ꯑꯗꯨꯝ ꯂꯩꯔꯤ‌ꯌꯦ
ꯑꯣ ꯅꯪ ꯅꯪ ꯅꯪ ꯅꯪꯅ ꯉꯥꯡꯊꯣꯛꯄ ꯈꯨꯗꯤꯡꯗ ꯂꯝꯕꯤꯗ ꯆꯜꯂꯒ ꯉꯥꯡꯕ ꯃꯥꯜꯂ
ꯑꯣ ꯅꯠꯇꯦ ꯑꯩ ꯔꯨꯝꯗ ꯑꯗꯨꯝ ꯂꯩꯌꯦ ꯑꯩ ꯍꯧꯖꯤꯛꯁꯨ ꯑꯗꯨꯃꯥꯏꯅ ꯉꯥꯡꯕ ꯃꯥꯟꯕ꯭ꯔꯣ
ꯑ ꯐꯦꯟ ꯊꯥꯕ꯭ꯔꯣ
ꯐꯦꯟꯁꯨ ꯊꯥꯗꯦ ꯀꯔꯤꯁꯨ ꯊꯥꯗꯦ
ꯎꯝ ꯈꯪꯗꯦ ꯑꯩ ꯅꯥꯀꯣꯟꯅꯒꯅ ꯈꯪꯗꯦ ꯒ꯭ꯌꯥꯟ ꯇꯥꯗ ꯑꯩꯗꯤ
ꯍꯣꯏ ꯍꯣꯏ ꯑꯗꯨꯗꯤ ꯍꯌꯦꯡꯗꯤ ꯀꯗꯥꯏꯗ ꯆꯠꯀꯦꯔꯣ
ꯍꯌꯦꯡꯕꯁꯤ ꯈꯪꯗꯦ ꯂꯧꯁꯤ ꯂꯣꯏꯔꯕꯅꯤꯅ ꯄꯣꯊꯥꯕ ꯇꯥꯔꯦꯅꯦ
ꯑꯁ ꯅꯨꯡꯉꯥꯏꯔꯤꯔꯤꯅꯦ ꯑꯗꯨꯗꯤ
ꯅꯪꯅ ꯍꯌꯦꯡ ꯏꯕ ꯂꯥꯏꯔꯤꯛ ꯏꯕ ꯆꯠꯇꯣꯏꯅꯦꯕ
ꯍꯣꯏ
ꯑꯦ ꯐꯖꯅ ꯏꯔꯝꯃꯨꯀꯣ
ꯍꯣꯏ ꯐꯖꯅ ꯌꯦꯅꯤꯛꯀꯦ ꯑꯗꯨꯒ ꯍꯦꯛ ꯍꯜꯂꯛꯑꯒ ꯑꯃꯨꯛ ꯇꯥꯎꯕ ꯍꯧꯔꯒꯦ
ꯊꯋꯥꯏ ꯌꯥꯎꯅ ꯉꯥꯏꯍꯥꯛꯇꯪꯗꯤ ꯂꯥꯏꯔꯤꯛꯇ ꯊꯋꯥꯏ ꯌꯥꯎꯅ ꯏꯕꯤꯌꯨ
ꯍꯣꯏ ꯉꯥꯏꯍꯥꯛꯇꯪ ꯑꯣꯏꯔꯁꯨꯀꯣ
ꯏꯗꯕꯤꯗ ꯑꯩ ꯑꯩꯒꯤ ꯏꯕꯥꯅꯤ ꯍꯧꯖꯤꯛ ꯇꯧꯔꯤꯁꯦ ꯑꯃꯨꯛ ꯏꯁꯤꯜꯂꯗꯤ ꯂꯣꯏꯔꯦ ꯗ
ꯑꯗꯨꯗꯤ ꯐꯖꯔꯅꯤ ꯑꯗꯨꯗꯤ ꯃꯣꯏꯁꯨ ꯃꯊꯥ ꯁꯥꯔꯅꯤ ꯁꯤ ꯅꯨꯄꯤꯁꯤꯕꯨ ꯉꯥꯎꯈ꯭ꯔꯕ ꯕ ꯍꯥꯏꯔꯗꯤ
ꯑꯗꯨꯅꯦ ꯉꯥꯎꯔꯔꯕꯅꯤ ꯍꯥꯏꯅ ꯑꯃꯨꯛ ꯁꯠꯆꯠ ꯉꯥꯛꯇꯨ ꯁꯥꯎ ꯄꯤꯔ ꯄꯤꯔ ꯔꯥ ꯀ
ꯑꯗꯨꯅꯦ ꯕꯦꯔꯥ ꯌꯥꯝ ꯀꯥꯒꯗꯕ ꯊꯕꯛꯅꯦ ꯑꯩꯅ ꯇꯧꯕꯁꯦ
ꯕꯣ ꯌꯥꯡꯗ꯭ꯔꯣ ꯅꯪꯗꯦ
ꯌꯦꯡꯗꯦ ꯑꯩꯗꯤ ꯗꯨꯀꯨꯝꯗꯨ ꯌꯦꯡꯅꯤꯡꯗꯦ
ꯆꯇꯩꯒꯤ
ꯑꯗꯨꯝ ꯌꯦꯡꯅꯤꯡꯗꯕ
ꯑꯁꯃꯤ ꯂꯩꯁꯥꯕꯤꯁꯤꯡ ꯕꯣꯜꯁ ꯅꯥꯕ ꯃꯤꯁꯤꯡ ꯁꯛ ꯐꯖꯔꯦ ꯈꯣꯠꯂꯦ ꯍꯥꯏꯔ ꯀ ꯇꯧꯒꯦ ꯀ ꯈꯟꯖꯦ
ꯑꯁ ꯑꯩꯗꯤ ꯌꯦꯡꯅꯤꯡꯗꯦ ꯑꯗꯥ ꯇꯣꯀꯨꯕꯗꯣ
ꯁꯤ ꯌꯦꯡꯅꯤꯡꯕꯗꯁꯨ ꯌꯦꯡꯉꯨꯅꯦ ꯀꯩꯗꯧꯔꯒꯦ ꯐꯖꯕ ꯂꯥꯛꯄꯅꯦ
ꯃꯇꯝ ꯂꯩꯇꯦ ꯑꯩꯅꯤꯡꯉꯥꯏ ꯌꯥꯝ ꯂꯩꯌꯦꯅꯤꯡꯉꯥꯏ ꯈꯛ ꯅꯠꯇꯦ ꯄꯩꯁꯥꯁꯨ ꯇꯥ ꯥꯟꯖꯕ ꯌꯥꯗ
ꯑ
ꯑ ꯑꯩ ꯉꯁꯤꯅ ꯑꯍꯥꯟꯕꯅꯦꯕꯀꯣ ꯉꯁꯤꯅ ꯑꯍꯥꯟꯕꯅꯦꯕ
ꯑꯣ ꯅꯆꯤꯅꯥ ꯍꯟꯕ꯭ꯔꯣ ꯃꯤ ꯌꯥꯄꯥꯏ ꯀ ꯑꯍꯥꯟꯕꯕ ꯍꯥꯏꯥꯏꯒ ꯅꯣꯏꯅ ꯀꯩꯅꯣ ꯇꯧꯋꯀꯣ ꯚꯥꯞ ꯇꯥꯔꯤꯀꯦ
ꯑꯁ ꯀꯃꯥꯏꯅꯔꯣ
ꯀꯃꯥꯏꯅꯣ ꯍꯥꯏꯅꯤ ꯇꯧꯒꯇꯕꯨ ꯃꯑꯣꯡꯗꯣ ꯅꯣꯏ ꯇꯧꯈꯤꯕ
ꯑꯣ ꯍꯣꯏ ꯑꯩꯉꯣꯟꯗ ꯑꯩꯒꯤ ꯨꯞ ꯅꯨꯄꯤꯅ ꯐꯖꯅ ꯇꯥꯛꯄꯤꯕꯀꯣ ꯁꯨꯃꯥꯏꯅ ꯉꯥꯡꯒꯗꯧꯕꯅꯤ ꯃꯣꯏ ꯉꯥꯡꯉꯗꯤ ꯌꯥꯗꯦ ꯁꯤꯒꯨꯝꯕꯁꯦ ꯄꯥꯟꯕ ꯌꯥ ꯇꯦ ꯄꯟꯕ ꯌꯥꯗꯦ ꯑꯗꯨꯝ ꯉꯥꯡꯉꯣ ꯈꯣꯠꯂꯣ ꯐꯖꯅ ꯍꯥꯏꯅ ꯐꯖꯅ ꯍꯥꯏꯕꯤꯕ ꯑꯗꯨꯒꯤ ꯑꯩꯁꯨ ꯐꯩꯁꯥ ꯅꯥꯀꯣ ꯈꯔ ꯆꯦꯛꯁꯤꯟꯅ ꯇꯧꯁꯦ ꯍꯥꯏꯅ ꯇꯧꯔꯤꯕꯅꯤꯅ
ꯍꯣꯏ ꯇꯧꯋꯦ ꯑꯇꯩꯁꯨ ꯑꯣ ꯑꯩ ꯇꯧꯔꯤꯕꯀꯣ ꯇꯧꯕꯗꯕꯨ ꯌꯥꯗꯦꯕ
ꯑꯗꯨꯅꯦ ꯃꯣꯏ ꯈꯔ ꯑꯗꯨ ꯌꯥꯝꯅ ꯍꯣꯏ ꯌꯥꯝꯅ ꯂꯥꯏꯅ ꯂꯥꯎꯋꯦꯕꯀꯣ
ꯑꯩꯅ ꯇꯧꯕ ꯈꯔꯗꯤ ꯈꯔꯗꯤ ꯂꯥꯡꯕ ꯈꯣꯠꯄ ꯂꯥꯡꯉꯒ ꯑꯃꯨꯛ ꯁꯤ ꯀꯔꯤ ꯍꯥꯏꯒꯗꯧꯕ ꯋꯥꯗꯣ ꯍꯥꯏꯔꯛꯀꯦꯈꯤꯕ
ꯍꯣꯏ ꯑꯗꯨꯒ ꯄꯟꯒꯅꯨ ꯍꯥꯏꯕ ꯋꯥꯁ ꯑꯗꯨꯝ ꯄꯂ
ꯑꯗꯨꯅꯦ ꯑ ꯑꯩ ꯑꯩ ꯀꯩꯅꯣ ꯇꯧꯔꯤꯕ ꯇꯦꯕ ꯇꯟ ꯂꯏꯕ
ꯑꯩꯁꯨꯅꯦ ꯑꯩꯁꯨꯅꯦ ꯑꯗꯨꯒꯤ ꯑꯩꯉꯣꯟꯗ ꯒꯣꯜꯗꯤ ꯈꯔ ꯈꯔꯗꯤ ꯑꯗꯨꯝ ꯂꯥꯛꯑꯦ ꯑꯗꯨ ꯄꯥꯏꯈꯠꯂꯁꯨ ꯃꯣꯏꯗꯨ ꯌꯥꯝꯅꯁꯨ ꯉꯥꯡꯉꯦ ꯑꯗꯨ ꯑꯣꯏꯔꯁꯨ ꯈꯔ ꯀꯦꯟ ꯇꯥꯕ ꯈꯣꯏꯗ ꯑꯗꯨꯝ ꯉꯥꯡꯕꯗ ꯅꯨꯡꯉꯥꯏꯌꯦꯩꯅ ꯑꯃ ꯑꯅꯤꯈꯛ ꯑꯣꯏꯔꯁꯨꯀꯣ ꯉꯁꯥꯏꯗꯒꯤ ꯑꯩꯒꯤ ꯏꯔꯨꯞ ꯅꯨꯄꯤꯒ ꯉꯥꯡꯕꯅꯦꯕ ꯑꯗꯨ ꯃꯔꯤ ꯁꯨꯔꯗꯤ ꯌꯥꯗꯦꯅꯀꯣ ꯏꯕꯥꯅꯤꯒꯤꯗ ꯑꯍꯨꯝ ꯁꯨꯈ꯭ꯔꯕ ꯑꯗꯨꯒꯤ ꯍꯌꯦꯡ ꯑꯃꯨꯛ ꯑꯃ ꯊꯝꯁꯤ ꯍꯥꯏꯅ ꯊꯝꯈ꯭ꯔꯕꯅꯤꯗ
ꯍꯣꯏꯣꯏ ꯑꯗꯨꯃꯥꯏꯅ ꯇꯧꯒꯗꯧꯕꯅꯤꯗ ꯍꯞꯇꯥꯗꯒꯤ ꯚꯞ ꯇꯥꯗ ꯃꯇꯝꯗꯨ ꯄꯥꯝꯃꯨꯑ ꯑꯗꯨꯁꯨ ꯃꯥꯡꯁꯨ ꯃꯥꯡꯉꯤꯗꯅ
ꯍꯣꯏ ꯍꯣꯏ ꯑꯃ ꯑꯅꯤ ꯌꯥꯎꯕꯗꯨꯗꯤ ꯎꯄꯥꯏ ꯂꯩꯇꯕꯒꯤꯅꯦ ꯑꯗꯨꯗꯤ ꯍꯥꯞ ꯇꯥꯏꯌꯦꯦꯕꯀꯣ ꯑꯗꯨ ꯑꯣꯏꯔꯁꯨ ꯑꯗꯨꯨ ꯍꯥꯏꯒꯅꯨ ꯍꯥꯏꯔꯁꯨ ꯑꯗꯨꯝ ꯍꯥꯏꯕꯀꯣ ꯑꯩꯈꯣꯏꯗꯨꯗꯤ ꯇꯜꯂꯦꯅꯥꯀꯣ
ꯉꯁꯤꯗꯒꯤ ꯅꯪꯁꯨ ꯑꯃꯨꯛ ꯑꯩ ꯈꯟꯕꯤꯔꯒꯦ
ꯃꯔꯤ ꯃꯔꯤ ꯌꯥꯎꯅꯤꯡꯉꯥꯏ ꯑꯗꯨꯝ ꯍꯥꯏꯗꯤ ꯃꯇꯝꯁꯨ ꯇꯥꯔꯅꯤꯅꯀꯣ ꯀꯨꯏꯔꯔꯣꯏꯅꯀꯣ
ꯑꯗꯨꯅ ꯁꯤꯗꯒꯤ ꯈꯪꯅꯒꯗꯕꯅꯤꯅꯦ
ꯃꯇꯝ ꯂꯩꯕ ꯀꯥꯟꯁꯤꯗ ꯁꯠ ꯁꯠ ꯁꯠ ꯁꯠ
ꯑꯁꯤꯗꯒꯤ ꯂꯩꯁꯥ ꯄꯥꯈꯪꯁꯤꯡ ꯂꯣꯏ ꯈꯪꯅꯒꯗꯕꯅꯤ
ꯑꯁ ꯇꯂꯦ ꯇꯨꯃꯛꯗꯤ ꯉꯝꯕꯔꯦꯍꯦ
ꯁꯤ ꯅꯨꯡꯁꯤꯅꯒꯗꯕ ꯅꯠꯇꯦ
ꯑꯗꯨꯅꯦ ꯐꯥꯈꯤ ꯇꯎꯕꯅꯤꯗ ꯑꯗꯨꯅꯦ ꯈꯪꯅꯒꯗꯧꯕ
ꯃꯔꯨꯞ ꯃꯄꯥꯡ ꯑꯣꯏꯅ ꯑꯁ ꯑꯗꯨꯗꯒꯤ ꯈꯪꯅꯕꯅꯦ ꯑꯗꯨ ꯑꯗꯨꯗꯤ ꯑꯁ ꯃꯥꯗꯤ ꯑꯗꯨꯃꯥꯏꯅ ꯇꯧꯕꯅꯦ ꯑꯗꯨꯃꯥꯏꯅ ꯈꯣꯠ ꯗ ꯍꯠꯩ ꯁꯥꯕ ꯅꯨꯡꯉꯥꯏꯕꯅꯦ ꯎꯝ ꯋꯥꯔꯤ ꯁꯥꯕ ꯅꯨꯡꯉꯥꯏꯔꯕꯅꯦ ꯃꯥꯗ ꯑꯁ ꯃꯥꯒꯤ ꯏꯅꯦ ꯑꯩꯁꯨꯃꯥꯏ ꯂꯧꯔꯤꯁꯦ ꯈꯣꯠꯂꯦ ꯍꯥꯏꯔꯕꯅꯦ
ꯅꯣꯏꯗꯤ ꯀꯔꯤ ꯀꯔꯤ ꯍꯣꯠꯅꯔ ꯂꯩꯒꯦ
ꯔꯥꯏꯕꯗꯤ
ꯀꯔꯤ ꯀꯔꯤ ꯇꯥꯎꯔꯒ ꯂꯩꯒꯦ ꯍꯧꯖꯤꯛꯀꯥꯟꯗꯤ
ꯍꯧꯖꯤꯛꯀꯥꯟꯁꯤ ꯃꯇꯝꯅ ꯀꯩꯅꯣ ꯇꯧꯕꯅꯤꯅꯀꯣ ꯈꯨꯟꯗ ꯑꯗꯨꯝ ꯂꯩꯗ ꯍꯥꯏꯇꯥꯥꯔꯦꯅꯦ ꯊꯕꯛ ꯏꯪꯈꯥꯡꯁꯨ ꯌꯦꯦꯝꯗꯨ ꯌꯦꯡꯂꯡꯝꯃꯦ ꯑꯗꯨꯕꯨ ꯀꯩꯅꯣꯝ ꯊꯣꯛꯂꯛꯇꯕꯅꯤꯅ ꯉꯥꯏ ꯂꯩꯗꯩꯗꯤ
ꯑꯣ ꯍꯣꯏ ꯑꯗꯨꯁꯨ ꯅꯨꯡꯉꯥꯏꯗ
ꯟꯗ ꯉꯥꯏ ꯉꯥꯏꯒꯗ ꯉꯥꯏꯔꯁꯨ ꯆꯍꯤ ꯆꯍꯤ ꯑꯃ ꯐꯥꯔꯦꯗ
ꯉꯥꯏꯕꯗ ꯀꯜꯂꯣ ꯍꯥꯏꯅ
ꯉꯥꯏꯕꯗ ꯀꯜꯂꯨ ꯍꯥꯏꯔꯗꯤ ꯉꯥꯏ ꯉꯝꯗ꯭ꯔꯔꯤꯅꯦ
ꯅꯣꯏꯗꯤ ꯆꯤꯁꯦ ꯀꯨꯏꯅ ꯍꯧꯈ꯭ꯔꯕꯣ
ꯑꯔꯣ
ꯍꯣꯏ
ꯑꯩꯁꯦ ꯍꯧꯔꯦ
ꯑꯗꯨꯏ ꯅꯣꯏꯗꯤ ꯌꯥꯝꯅ ꯐꯪꯉꯝꯅꯤꯀꯣ
ꯑꯁꯀꯤ ꯗ ꯃꯗ
ꯈ꯭ꯋꯥꯏꯗꯒꯤ ꯌꯥꯝꯕꯗꯒꯤꯌꯥ ꯑꯃꯨꯛ ꯐꯪꯒꯦ ꯆꯞ ꯍꯥꯏꯗ꯭ꯔꯁꯨ ꯑꯗꯨꯝꯁꯨꯃꯛ ꯐꯪꯉꯦ ꯈꯣꯠꯂꯦ ꯍꯥꯏꯕꯗꯨ ꯆꯞ ꯍꯥꯏꯗ꯭ꯔꯁꯨ ꯀꯥꯏꯗꯦꯌꯨ
ꯑꯔꯣ
ꯍꯣꯏ ꯃꯗꯤ
ꯑꯩꯗꯤ ꯀꯌꯥꯝ ꯐꯪꯗ꯭ꯔꯤꯗ ꯍꯥꯏꯕꯦ ꯑꯃꯗꯣ ꯑꯅꯤ ꯁꯦꯕ ꯑꯩ ꯀꯩꯅꯣ ꯇꯧꯔꯤꯁꯦ ꯃꯗꯨꯗꯤ ꯑꯍꯥꯝꯕꯅꯤꯅꯀꯣ
ꯎꯝ
ꯃꯑꯣꯡꯗꯣ ꯀꯃꯥꯏꯅ ꯇꯧꯕ꯭ꯔꯥ ꯈꯣꯠꯄ꯭ꯔꯥ ꯑꯗꯨ ꯈꯪꯗꯕꯅꯤꯅꯀꯣ
ꯍꯣꯏ ꯑꯩꯁꯨ ꯑꯍꯟꯗ ꯑꯗꯨ ꯑꯩꯅ ꯇꯧꯋꯕꯁꯤ ꯆꯨꯝꯕ꯭ꯔꯣ ꯆꯨꯝꯕꯗꯤ
ꯆꯨꯝꯃꯦ ꯆꯨꯝꯃꯤ ꯅꯪꯉꯣꯟꯗꯤ ꯆꯨꯝꯃꯦ ꯑꯩꯗꯤ ꯑꯗꯨꯃꯥꯏꯅ ꯇꯧꯔꯤꯕ ꯑꯩꯅ ꯇꯧꯕ ꯀꯥꯟꯗꯁꯨ ꯃꯣꯏꯅ ꯀꯔꯤ ꯀꯅꯣ ꯉꯥꯡꯕꯗꯣ ꯌꯥꯗꯦꯕ ꯂꯧꯗꯕꯣ ꯃꯔꯨꯗ ꯀꯩꯅꯣ ꯇꯧꯒꯦꯕ ꯁꯨꯋꯥ ꯉꯥꯡꯗꯧꯕꯗꯁꯨ ꯈꯔ ꯅꯨꯡꯉꯥꯏꯇꯦ ꯂꯣꯟꯗ ꯀꯩꯅꯣ ꯇꯧꯋꯦ
ꯍꯣꯏ ꯋꯥꯕꯨꯗꯤ ꯌꯥꯝ ꯋꯥꯔꯕꯝꯅꯦꯕꯀꯣ ꯁꯤꯁꯦ ꯑꯩꯈꯣꯏꯒꯤ ꯂꯣꯟ ꯅꯠꯇꯕꯒꯤꯀꯣ
ꯎꯝ
ꯑꯗꯨ ꯑꯣꯏꯔꯁꯨ ꯍꯣꯠꯅꯕ ꯍꯣꯠꯅꯕ ꯍꯥꯏꯕꯗꯨꯅꯤ
ꯎꯝ
ꯑꯩꯁꯨ ꯉꯁꯥꯏꯗꯒꯤ ꯑꯩꯒꯤ ꯏꯔꯨꯞ ꯅꯨꯄꯤꯅ ꯑꯗꯨꯝ ꯇꯥꯛꯄꯕꯤꯒꯤ ꯈꯪꯕꯅꯤꯗ ꯅꯠꯇ꯭ꯔꯗꯤ ꯑꯩꯁꯨ ꯈꯪꯉꯣꯏꯗ
ꯝ ꯈꯦꯔ ꯈꯔꯗ ꯃꯥꯏ ꯅꯣꯡꯃ ꯅꯃꯥꯟꯗꯀ ꯃꯥꯅꯤ ꯇꯧꯗꯤ ꯌꯥꯔꯦꯗ
ꯑꯗꯨꯗ
ꯏꯁꯥꯅ ꯊꯨꯅ ꯐꯪꯅꯤꯡꯗꯤ ꯏꯁꯥꯅ ꯀꯩꯅꯣ ꯇꯧꯕ ꯇꯥꯕ
ꯁ ꯅꯀꯣ
ꯎꯝ ꯑꯗꯨꯕꯨ ꯊꯨꯅ ꯐꯪꯒꯗꯕꯗꯤ ꯇꯧꯋꯦ
ꯎꯝ ꯑꯗꯨ ꯉꯝꯗꯕ꯭ꯔꯣ ꯅꯪꯗꯤ ꯇꯥꯎꯗ꯭ꯔꯣ ꯍꯣꯠꯅꯗ꯭ꯔꯣ
ꯇ ꯍꯟꯗꯛꯌꯦꯗꯒꯤ ꯍꯌꯦꯡꯗꯒꯤꯗꯤ ꯍꯧꯔꯅꯤ ꯍꯥꯏꯗꯤ ꯂꯧ ꯁꯨꯕ ꯊꯕ ꯊ ꯇꯧꯕꯅꯤꯅꯀꯣ
ꯍꯣꯏ ꯑꯗꯨ ꯆꯨꯝꯃꯦ ꯑꯗꯨꯁꯨ ꯑꯗꯨꯕꯨ ꯃꯤꯁꯤꯡꯁꯦ ꯈꯔ ꯂꯣꯏꯅꯃꯛ ꯃꯥꯟꯅꯗꯦꯅ ꯑꯗꯨꯒꯤ ꯃꯇꯝ ꯃꯥꯡꯍꯟꯕ ꯃꯤꯁꯨ ꯊꯦꯡꯅꯒꯅꯤꯅꯀꯣ
ꯑꯣ ꯃꯤ ꯈꯔꯗꯤ ꯃꯤ ꯑꯇꯩꯕꯨ ꯃꯥꯡꯍꯟꯅꯕ ꯈꯔꯁꯨ ꯇꯧꯔꯤꯔꯣꯏ
ꯍꯣꯏ
ꯑꯗꯨꯗꯤ ꯅꯣꯏ ꯂꯩꯁꯥꯕꯤꯁꯤꯡꯗꯤ ꯈꯔ ꯐꯩ ꯅꯨꯄꯥꯁꯤꯡ ꯅꯨꯄꯥ ꯅꯨꯄꯥ ꯃꯁꯦꯟ ꯇꯧꯔꯁꯦ
ꯁꯤꯠꯕꯤ ꯑꯥꯗ꯭ꯔꯦ ꯉꯁꯥꯏ ꯑꯃ ꯣꯛꯅꯤꯡꯗꯕ ꯁꯥꯎꯅꯤꯡꯉꯤꯕ ꯉꯁꯥꯏ ꯑꯃ ꯑꯃꯛ ꯇꯧꯔꯤꯕ ꯅꯨꯄꯥꯕꯨ ꯑꯁ ꯁꯥꯎꯅꯤꯡꯕ ꯖꯤꯗꯤꯅꯤ ꯃꯥꯅ ꯁꯦꯔꯥꯟ ꯇꯨꯔꯥꯟ ꯉꯥꯡꯉꯛ ꯑꯗꯨꯒ ꯃꯃꯥꯟꯅꯕꯁꯤꯡꯕꯨ ꯋꯥꯔꯤ ꯁꯥꯟꯔ ꯂꯩꯌꯦ ꯑꯩ ꯈꯨꯠꯇꯕꯨ ꯁꯥꯎꯅꯤꯡꯉꯁꯤꯗꯤ ꯑꯩꯗꯤꯕꯨꯣ ꯃꯇꯝ ꯊꯨꯅ ꯇꯥꯔꯁꯨꯅꯨ ꯍꯥꯏꯁꯤꯅꯦ ꯑꯖꯅꯤꯁꯤ ꯑꯗꯨꯗꯤ ꯑꯁ ꯑꯗꯨꯗꯒꯤ ꯅꯨꯄꯥꯁꯤꯡ ꯁꯨꯁꯨ ꯁꯥꯗ꯭ꯔꯦ ꯑꯩ ꯁꯥꯕꯅꯤꯅ ꯂꯦꯞꯈ꯭ꯔꯕꯅꯦ ꯑꯩ ꯊꯝꯃꯣꯏꯗꯤ
ꯑꯗꯨꯅꯦ ꯑꯩꯈꯣꯏꯁꯨ ꯑꯗꯨꯃꯥꯏꯅ ꯀꯤꯌꯦꯦꯕꯀꯣ ꯃꯇꯝ ꯃꯥꯡꯍꯟꯅꯤꯡꯗꯦꯕꯀꯣ
ꯎꯝ ꯃ ꯂꯩꯁꯥꯕꯤꯁꯤꯡꯗꯤ ꯅꯨꯄꯥꯁꯤꯡ ꯅꯨꯄꯥꯁꯤꯡꯁꯨ ꯈꯔ ꯅꯨꯄꯥꯁꯤꯡꯁꯨ ꯈꯔ ꯋꯥꯔꯤ ꯁꯥꯅꯕ ꯅꯨꯡꯉꯥꯏꯗꯦ
ꯑꯗꯨꯗꯤ ꯅꯨꯄꯥ ꯅꯨꯄꯥ ꯍꯣꯏ ꯑꯗꯨꯗꯤ ꯈꯔꯗꯤ ꯋꯥꯅꯤ
ꯇꯔꯝꯕꯝꯕ